ꯍꯜꯂꯣ ꯇꯥꯕ꯭ꯔꯣ ꯀꯩꯗꯧꯔꯝꯃꯤꯅꯣ
ꯑꯦ ꯁꯨꯝ ꯐꯝꯔꯒ ꯂꯩꯌꯦ
ꯌꯥꯝ ꯐ꯭ꯔꯦꯁꯅꯤꯀꯣ ꯅꯈꯣꯟꯗꯤ
ꯑꯣ ꯀꯩꯗꯧꯔꯝꯕꯅꯣ ꯅꯪꯗꯤ ꯍꯣꯏ ꯆꯥꯔꯦ
ꯑꯩꯁꯨ ꯄꯣꯊꯔ ꯁꯨꯝ ꯂꯩꯕ ꯊꯕꯛ ꯂꯩꯇꯕꯅꯤꯅ
ꯀꯔꯤ ꯃꯊꯦꯜ ꯆꯥꯕ꯭ꯔꯣ
ꯍꯜꯂꯣ
ꯇꯥꯕ꯭ꯔꯣ
ꯇꯥꯏꯌꯦ ꯅꯨꯡꯉꯥꯏꯔꯤꯕ꯭ꯔꯣ
ꯎꯝ ꯅꯨꯡꯉꯥꯏꯔꯤ
ꯑꯥꯏ
ꯅꯪꯗꯤ
ꯑꯩꯗꯤ ꯅꯨꯡꯉꯥꯏꯔꯤꯗ ꯑꯩꯁꯨ ꯐꯝꯃꯒ ꯑꯩ ꯅꯪꯗꯤ ꯀꯔꯤ ꯇꯧꯕ꯭ꯔꯣ
ꯍꯥꯏꯔꯛꯑꯣ ꯑꯩ ꯀꯩꯗꯧꯔꯒ ꯂꯩꯕ꯭ꯔꯥ ꯅꯪ ꯍꯥꯏꯕ ꯍꯩꯔꯗꯤ ꯌꯥꯝ ꯍꯩꯔꯦ
ꯅꯪꯔ ꯎꯝ ꯍꯤꯞꯄꯒ ꯂꯩꯔꯝꯗꯧ ꯃꯥꯜꯂꯤꯗ
ꯌꯥꯝ ꯈꯪꯉꯤꯀꯣ ꯆꯨꯝꯃꯦ
ꯈꯪꯕꯅꯤ ꯑꯩꯗꯤ
ꯑꯁ ꯌꯥꯝ ꯈꯥꯡꯉꯦ
ꯎꯝ
ꯀꯗꯥꯏ ꯆꯠꯄ꯭ꯔꯣ
ꯍꯣꯏꯔꯣ ꯑꯩꯔꯣ
ꯍꯣꯏ
ꯁꯨꯝ ꯐꯝꯂꯒ ꯂꯩꯕꯅꯤꯅꯦ ꯀꯩꯁꯨ ꯆꯠꯇꯦ
ꯑꯠꯆꯥ ꯑꯩꯗꯤ ꯅꯨꯡꯁꯤꯠ ꯃ ꯅꯨꯡꯁꯤꯠ ꯃ ꯈꯣꯟ ꯌꯥꯝ ꯇꯥꯕꯗꯨꯗ ꯅꯪ ꯂꯝꯕꯤꯗ ꯆꯠꯄ ꯃꯥꯟꯕ ꯑꯗꯨꯒꯤ
ꯐꯝꯕꯒ ꯂꯩꯌꯦ
ꯐꯝꯃꯒ ꯍꯩ ꯆꯥꯔꯒ ꯂꯩ ꯍꯥꯏꯔꯛꯇꯣꯏ ꯃꯥꯜꯂꯦꯍꯦ
ꯍꯩ ꯂꯩꯇꯦ ꯗ ꯑꯩꯈꯣꯏ ꯈꯨꯟꯗ
ꯎꯍꯝ ꯍꯨꯝ
ꯊꯤꯕ ꯆꯠꯂꯣ ꯖꯪꯒꯜꯗ ꯖꯪꯒꯜꯗꯗꯤ ꯃꯌꯥꯝ ꯂꯩꯕꯅꯦ
ꯑꯣꯏ ꯆꯠꯄ ꯍꯩꯇꯕꯗꯨ ꯏꯕꯥꯅꯤ ꯆꯥꯠꯃꯤꯟꯅꯁꯦ
ꯌꯥꯏꯌꯦ ꯑꯁ ꯑꯗꯣ ꯑꯩ ꯗꯦꯁꯇꯤꯅꯦꯁꯟ ꯌꯥꯎꯗꯕꯤꯗ ꯂꯩꯍꯧꯔꯅꯤꯅꯦ
ꯎꯝ ꯁꯤꯡꯁꯥ ꯆꯥꯔꯕ꯭ꯔꯥꯅꯦ ꯅꯪ ꯑꯗꯣ ꯅꯪ ꯀꯔꯤ ꯆꯥꯟꯆꯥꯔꯕ꯭ꯔꯣ ꯍꯥꯎꯕ꯭ꯔꯣ
ꯑ
ꯑꯥ
ꯀꯔꯤ ꯍꯥꯏꯕ꯭ꯔꯣ
ꯀꯔꯤ ꯏꯟꯁꯥꯡ ꯆꯥꯕ꯭ꯔꯣ ꯍꯥꯏ
ꯑꯩ ꯆꯥꯛ ꯆꯥꯗ꯭ꯔꯤꯗ
ꯍꯧꯖꯤꯛ ꯐꯥꯎ ꯊꯦꯡꯌꯦꯡꯗꯅ
ꯊꯦꯡꯉꯦ ꯍꯣꯏ ꯆꯥꯛ ꯆꯥꯗꯔꯤ ꯂꯝꯗ꯭ꯔꯤꯕ ꯑꯗꯨꯒꯤ ꯆꯥꯗ꯭ꯔꯤꯗ
ꯂꯥꯝꯗ꯭ꯔꯦ
ꯎꯝ
ꯑꯩꯗꯤ ꯄꯨꯡ ꯇꯔꯨꯛ ꯑꯗꯨꯕꯥꯥꯏꯗ ꯆꯥ ꯆꯥꯕꯅꯤꯅꯦ ꯍꯧꯖꯤꯛ ꯂꯥꯝꯃꯦ
ꯑꯁ ꯉꯝꯃꯔꯣꯏ ꯀꯔꯤ ꯂꯥꯏꯋꯥꯅ ꯁꯦꯝꯃꯒ ꯄꯨꯡ ꯇꯔꯨꯛꯇ ꯆꯥꯛ ꯆꯥꯕ ꯀꯣ
ꯏꯁꯠ ꯅꯨꯄꯤꯒꯤ ꯑꯍꯨꯝ ꯃꯔꯤꯁ
ꯀꯔꯤꯒꯤꯅꯣ ꯉꯥꯟꯗ ꯆꯥꯏꯗꯨꯗꯤ ꯏꯁ ꯉꯟ ꯃꯟꯈ꯭ꯔꯦ ꯑꯩꯗꯤ ꯅꯪꯒꯨꯝꯃꯥꯏꯅ ꯆꯥꯗꯦ ꯅꯣꯡꯃꯗ ꯆꯔꯥ ꯃꯔꯤ ꯁꯨꯅ ꯆꯥꯔ ꯅꯤ
ꯍꯨꯝ ꯍꯧꯖꯤꯛ ꯍꯧꯖꯤꯛ ꯀꯔꯤ ꯍꯣ ꯀꯔꯤ ꯍꯣꯅꯕꯤꯔꯒꯦ
ꯍꯧꯖꯤꯛꯁꯦ ꯀꯩꯝ ꯍꯣꯠꯅꯗ꯭ꯔꯦꯗ ꯂꯥꯏꯔꯤꯛꯁꯨ ꯇꯥꯝꯅꯤꯡꯗ꯭ꯔꯦ ꯊꯕꯛꯁꯨ ꯍꯣꯠꯅꯅꯤꯡꯗ꯭ꯔꯦ ꯍꯣꯞ ꯍꯣꯝ ꯃꯤꯅꯤꯁꯇꯔ ꯑꯣꯟꯂ ꯂꯩꯌꯦꯗ ꯑꯩꯈꯣꯏꯗꯤ
ꯑꯩꯁꯨ ꯗꯤꯕꯨꯇꯤ ꯁꯤ ꯑꯦꯝꯒ
ꯑꯗꯨꯗꯤ ꯑꯩꯒꯤ ꯊꯕꯛ ꯃꯆꯥ ꯍꯥꯞꯄꯤꯅꯕ ꯍꯌꯦꯡ ꯌꯦꯟ ꯄꯨꯔꯒ ꯂꯥꯛꯀꯦ
ꯎꯝ ꯍꯥꯄꯤꯒꯦꯅꯦ ꯍꯌꯦꯟ ꯄꯨꯔꯇ꯭ꯔꯁꯨ ꯀꯣ ꯗꯨꯝ ꯍꯥꯄꯤꯒꯅꯦ ꯅꯪꯒꯤ
ꯍꯣꯏ ꯍꯣꯏ ꯍꯣꯏ ꯌꯥꯝ ꯅꯨꯡꯉꯥꯏꯔꯦꯗ ꯑꯗꯨꯗꯤ ꯊꯕꯛ ꯆꯥꯎꯗ꯭ꯔꯁꯨ ꯌꯥꯔꯦ
ꯄꯩꯁꯥꯁꯨ ꯂꯧꯔꯣꯏ
ꯍꯣꯏ ꯍꯣꯏ ꯑꯁ ꯑꯗꯨꯗꯤ ꯌꯥꯝ ꯅꯨꯡꯉꯥꯏꯔꯦ ꯄꯤꯛꯇꯛ ꯑꯣꯏꯔꯁꯨ ꯌꯥꯔꯦ ꯑꯩ ꯊꯕꯛ ꯃꯆꯥ ꯐꯪꯉꯗꯤ ꯌꯥꯔꯦ
ꯎꯝ ꯅꯪ ꯈꯣꯟꯖꯦꯜꯁꯦ ꯇꯥꯕ ꯅꯨꯡꯉꯥꯏꯗ ꯅꯪꯒꯤ ꯀꯣꯟꯖꯦꯜꯗꯣ ꯌꯥꯝ ꯅꯨꯡꯉꯥꯏꯕ ꯇꯥꯕꯗ
ꯃꯁꯂꯥ ꯃꯂꯤꯗꯥ
ꯑꯩꯒꯤ ꯁꯥꯏ ꯒꯤ ꯅꯨꯄꯤ ꯈꯣꯟꯖꯦꯜ ꯃꯥꯜꯂꯦ
ꯑꯗꯨꯗꯤ ꯅꯪꯒꯤ ꯁꯥꯏꯅꯦ ꯈꯜꯂꯒ ꯉꯥꯡꯅꯔꯨꯁꯦ
ꯉꯥꯡꯅꯔꯁꯤꯀꯣ ꯑꯩꯒꯤ ꯁꯥꯏꯠꯅꯦꯅ ꯈꯜꯂꯒ ꯉꯥꯡꯔꯒꯦ
ꯍꯣꯏ ꯑꯗꯨꯅ ꯐꯥꯔꯦ ꯅꯣꯏ ꯅꯪꯒꯤ ꯁꯥꯏꯗꯤ ꯀꯗꯥꯏ ꯂꯩꯕ꯭ꯔꯣ ꯈꯨꯜꯗ ꯂꯩꯕ꯭ꯔꯣ ꯃꯣꯏꯁꯨ
ꯈꯨꯟꯗ ꯂꯩꯇꯦ ꯌꯥꯝ ꯂꯥꯞꯃꯤꯗ ꯑꯩꯒ ꯃꯥꯒꯅꯦ
ꯍꯣꯏꯗ ꯂꯥꯞꯄꯅ ꯐꯥꯕꯅꯦꯗ ꯃ ꯍꯣꯏ ꯎꯝ ꯃꯒꯨꯟ ꯂꯩꯕꯅꯦ ꯅꯛꯃꯜꯂꯗꯤ ꯅꯨꯇꯤꯏ ꯎꯔꯗꯤ ꯔꯥꯁꯤ ꯂꯩꯇꯕꯅꯦ
ꯑꯥ ꯔꯁꯤ ꯂꯩꯇꯕꯅꯦ ꯑꯗꯨ
ꯎꯝ ꯂꯞ ꯂꯥꯞꯅ ꯂꯩꯔ ꯇ ꯌꯥꯝ ꯃꯒꯨꯟ ꯂꯩꯅ ꯎꯅꯕꯗꯨꯄ ꯐꯠꯇ꯭ꯔꯦ
ꯎꯝ ꯅꯪꯒꯤ ꯁꯥꯏ ꯗꯨꯗꯤ ꯑꯗꯨꯗꯤ
ꯑꯩꯒꯤ ꯁꯥꯏꯁꯨ ꯂꯥꯞꯅ ꯂꯩꯌꯦ ꯅꯪꯉꯣꯟꯗꯒꯤ ꯍꯦꯟꯅ ꯂꯥꯞꯄ
ꯅꯪꯗꯤ ꯃꯤꯁ ꯇꯧꯗ꯭ꯔꯕꯣ
ꯑꯩ ꯃꯤꯁ ꯇꯧꯗꯦ ꯑꯩꯗꯤꯅꯦ ꯐꯣꯟꯗ ꯚꯤꯗꯤꯑꯣ ꯌꯦꯡꯕ ꯈꯣꯠꯄꯅ ꯅꯨꯡꯉꯥꯏꯌꯦ ꯅꯨꯄꯥꯒ ꯐꯣꯟ ꯇꯧꯔꯒ ꯂꯩꯕꯁꯨ ꯕꯣꯔꯤꯡ ꯆꯨꯏꯗ
ꯅꯪꯒꯤ ꯁꯥꯏꯁꯨ ꯂꯥꯞꯅ ꯂꯩꯌꯦ ꯑꯩꯒꯤ ꯁꯥꯏꯁꯨ ꯂꯥꯞꯅ ꯂꯩꯌꯦ ꯕꯅꯤ ꯑꯗꯨꯗꯤ
ꯏꯕꯥꯅꯤꯁꯨ ꯂꯥꯞꯅ ꯂꯩꯌꯦ ꯅꯠꯇ꯭ꯔꯣ
ꯃꯥꯅꯤꯗ
ꯑꯦꯕꯅꯤ ꯁꯥꯏꯁꯨ ꯂꯥꯞ ꯅ ꯂꯩꯌꯦ ꯑꯦꯕꯥꯟꯅꯤꯁꯨ ꯂꯥꯞꯅ ꯂꯩꯌꯦ ꯑꯗꯨꯅ ꯀꯃꯥꯏ ꯇꯧꯅꯤ
ꯅꯣꯡꯃ ꯊꯦꯡꯅꯁꯦ ꯃꯐꯝ ꯐꯕ
ꯋꯥꯔꯤ ꯁꯥꯟꯅꯕ
ꯑꯥ
ꯅꯣꯏ ꯁꯥꯏ ꯁꯦ ꯀꯃꯥꯏ ꯇꯧꯒꯦ ꯃꯤ ꯋꯥꯡꯕ꯭ꯔꯣ ꯄꯤꯛꯄ꯭ꯔꯣ
ꯌꯥꯝ ꯋꯥꯡꯉꯁꯨ ꯋꯥꯡꯕ ꯅꯠꯇꯦꯗ
ꯑꯠꯆꯥꯥ ꯑꯩꯉꯣꯟꯗꯒꯤ ꯒꯤꯗꯤ ꯋꯥꯡꯉꯝꯗꯣꯏ ꯃꯥꯜꯂꯦ ꯑꯩꯗꯤ ꯌꯥꯝ ꯅꯦꯝꯃꯦꯕꯀꯣ ꯌꯦꯁ ꯌꯦꯁ ꯑꯗꯨꯒꯤ
ꯑꯗꯨ ꯑꯣꯏꯔꯗꯤ ꯍꯣꯔꯦꯟ ꯄ꯭ꯔꯥꯏꯚꯦꯠꯁ ꯆꯦꯠ ꯇꯧꯔꯛꯀꯦ ꯌꯥꯕ꯭ꯔꯥ
ꯗꯤꯁꯀ꯭ꯔꯥꯏꯞ ꯇꯧꯔꯛꯑꯣ ꯑꯗꯨꯗ ꯎꯝ ꯅꯪꯗꯤ ꯈꯨꯟꯗ ꯂꯩꯕ ꯎꯝ ꯎꯝ
ꯈꯨꯨꯟꯗ ꯂꯩꯏꯌꯦ ꯑꯣ
ꯋꯥ
ꯈꯨꯟꯗ ꯑꯗꯨꯝ ꯂꯩꯕ꯭ꯔꯥ ꯍꯟꯗꯛ ꯉꯥꯏꯍꯥꯛꯇꯪ ꯁꯝꯃꯔ ꯚꯦꯀꯦꯁꯟ ꯆꯠꯄ꯭ꯔꯥ
ꯑꯦꯁ ꯂꯥꯏꯔꯤꯛꯁꯨ ꯇꯝꯗꯦ ꯈꯨꯟꯗ ꯂꯩꯔꯒ ꯂꯧ ꯁꯨꯕꯅꯤꯅꯦ ꯑꯩꯁꯦ ꯑꯍꯥ ꯍꯥ
ꯏꯁ ꯅꯨꯡꯉꯥꯏꯕꯅꯦꯗ ꯑꯗꯨꯁꯨ
ꯂꯧ ꯁꯨꯔꯒ ꯂꯩꯕꯅꯦ
ꯂꯧ ꯃꯈꯜ ꯑꯅꯤ ꯂꯩꯌꯦꯅ
ꯂꯧꯗꯣ ꯎꯝ ꯀꯔꯤ ꯍꯥꯏꯅꯤ ꯃꯩꯇꯩꯂꯣꯟꯗ ꯉꯥꯥꯡꯕ ꯍꯩꯇꯕꯅꯤꯅ
ꯀꯩꯅꯣꯗꯨꯔꯕ ꯇꯝꯄꯥꯛꯀꯤ ꯇꯝꯄꯥꯛꯇꯨꯔꯥ ꯅꯠꯇ꯭ꯔꯒ ꯆꯤꯡꯗ ꯇꯧꯕꯗꯨꯔꯥ
ꯑꯩꯈꯣꯏꯗꯤ ꯇꯝꯄꯥꯛꯇꯅꯤꯗ
ꯑꯠꯆꯥ ꯑꯗꯨꯗꯤ ꯅꯨꯡꯉꯥꯏꯔꯝ ꯑꯁ ꯇꯝꯄꯥꯛ ꯀꯤꯗꯨꯗꯤ ꯆꯍꯤ ꯑꯃꯗ ꯑꯅꯤꯔꯛ ꯇꯧꯋꯦ ꯍꯥꯏꯕ꯭ꯔꯥ ꯆꯨꯝꯕ꯭ꯔꯥ
ꯑꯅꯤ ꯇꯧꯔꯕꯁꯨ ꯌꯥꯎꯋꯦ ꯏꯁꯤꯡ ꯂꯩꯔꯗꯤꯀꯣ ꯑꯗꯨꯝ ꯑꯅꯤ ꯇꯧꯋꯤꯗ
ꯅꯣꯏꯗꯤ ꯀꯌꯥꯒꯨꯝꯕ ꯑꯗꯨꯝ ꯐꯪꯕ꯭ꯔꯣ ꯆꯦꯡ
ꯍꯥꯥ
ꯆꯦꯡ ꯀꯧꯇ ꯆꯦꯡ ꯕꯣꯔꯥ ꯀꯌꯥꯒꯨꯝꯕ ꯐꯪꯕ꯭ꯔꯥꯕ ꯑꯃꯔꯛ ꯇꯧꯕꯗ
ꯑꯩ ꯈꯣꯏꯒꯤꯗꯤ ꯂꯧ ꯌꯥꯝ ꯆꯥꯎꯗꯕꯅꯤꯅ ꯁꯚꯦꯟꯇꯤꯃꯨꯛ
ꯏꯁ ꯌꯥꯝꯃꯦꯍꯦ ꯁꯚꯦꯟꯇꯤꯃꯨꯛꯇꯤ ꯌꯥꯏꯌꯦ ꯌꯥꯏꯌꯦ
ꯃꯤꯅꯠ ꯆ ꯃꯥꯁꯥꯅꯤ ꯂꯧꯕꯕꯨ
ꯏꯁ ꯑꯗꯨ ꯑꯣꯏꯔꯁꯨ ꯅꯣꯏ ꯏꯃꯨꯡꯒꯤꯗꯤ ꯀꯣꯅꯔꯅꯤ ꯁꯦꯚꯦꯟꯇꯤ ꯍꯥꯏꯁꯦ
ꯎꯝ ꯃꯨꯡꯒꯤꯗꯤ ꯀꯣꯟꯅꯔꯦ
ꯎꯝ ꯗꯨꯅꯦꯕ
ꯆꯍꯤꯗꯤ ꯀꯌꯥ ꯁꯨꯨꯔꯦꯕ꯭ꯔꯣ
ꯀꯌꯥꯝ ꯀꯌꯥ ꯃꯥꯟꯒꯦ
ꯅꯪꯒꯤꯁꯦ ꯃꯁꯛꯁꯨ ꯎꯗꯕꯅꯤꯅ
ꯑꯩꯒꯤ ꯚꯣꯏꯁꯇ ꯑꯗꯨꯝ ꯌꯦꯡꯉꯨꯅꯦ ꯆꯍꯤ ꯃꯤꯁꯦ ꯍꯩꯅ ꯍꯩꯅ ꯍꯥꯏꯔꯛꯄ ꯂꯩ ꯂꯩꯌꯦ
ꯇ꯭ꯋꯦꯟꯇꯤ ꯐꯥꯏꯚ ꯆꯨꯝꯕ꯭ꯔꯥ
ꯆꯨꯝꯃꯦ ꯆꯨꯝꯃꯦ ꯌꯥꯝ ꯍꯩꯔꯦꯍꯦ
ꯏꯁ ꯁꯦꯡꯕꯔꯅꯦ
ꯆꯨꯝꯃꯦ ꯑꯗꯨꯗꯒꯤ ꯑꯍꯥꯟ ꯑꯣꯏ ꯑꯗꯨꯏ ꯃꯥꯟꯕ꯭ꯔꯣ ꯑꯗꯨꯗꯒꯤ ꯑꯉꯥꯡ ꯑꯣꯏꯗꯣꯏ ꯃꯥꯟꯂꯤꯔꯕ
ꯑꯉꯥꯡ ꯑꯣꯏꯔꯝꯒꯅꯤꯗ
ꯅꯪꯅ ꯍꯥꯏꯕꯗꯣ ꯆꯨꯝꯃꯦ ꯑꯗꯨꯗꯒꯤ ꯍꯥꯟꯁꯨ ꯍꯥꯟꯗ꯭ꯔꯦ ꯑꯗꯒꯤ ꯑꯉꯥꯡꯁꯨ ꯑꯣꯏꯗ꯭ꯔꯦ
ꯑꯗꯨ ꯑꯩꯗꯤ ꯍꯥꯏꯌꯨꯅꯦ
ꯅꯪꯁꯦ ꯑꯩꯉꯣꯟꯗꯒꯤ ꯈꯔ ꯑꯉꯥꯡꯗꯤ ꯑꯣꯏꯔꯝꯗꯣꯏ ꯃꯥꯜꯂꯦ
ꯑꯉꯥꯡꯗꯤ ꯅꯠꯇꯦ ꯅꯪꯉꯣꯟꯗꯒꯤ ꯍꯜꯂꯤꯅꯦ
ꯑꯩꯉꯣꯟꯗꯒꯤ ꯍꯥꯜꯂꯗꯤ ꯇ꯭ꯋꯦꯟꯇꯤ ꯁꯤꯛꯁ ꯇ꯭ꯋꯦꯟꯇꯤ ꯁꯚꯦꯟ
ꯇ꯭ꯋꯦꯟꯇꯤ ꯁꯚꯦꯟ
ꯍꯣꯏ ꯑꯗꯨꯗꯒꯤꯗꯤ ꯍꯜꯂꯔꯣꯏ
ꯕ꯭ꯔꯥ ꯇꯥꯕ꯭ꯔꯣ ꯇ꯭ꯋꯦꯟꯇꯤ ꯁꯚꯦꯟꯅꯤꯕ ꯑꯩꯗꯤ ꯃꯤꯉꯣꯟꯗꯒꯤ ꯆꯍꯤ ꯆꯍꯤ ꯑꯍꯨꯝ ꯑꯅꯤ
ꯑꯅꯤ ꯍꯟꯕ ꯌꯥꯝ ꯅꯨꯡꯉꯥꯏꯕ ꯃꯥꯜꯂꯦ ꯅꯪꯒꯤ ꯋꯦꯗꯔꯁꯦ
ꯍꯥꯥ
ꯅꯪꯅ ꯂꯩꯐꯝꯗꯣ ꯌꯥꯝ ꯅꯨꯡꯉꯥꯏꯕ ꯃꯥꯜꯂꯦꯕ ꯍꯥꯏ ꯗꯤ ꯃꯈꯣꯟ ꯎꯝ ꯅꯨꯡꯁꯤꯠ ꯁꯤꯠꯄ ꯃꯈꯣꯟꯗꯣ ꯌꯥꯝ ꯐ꯭ꯔꯦꯁ ꯑꯣꯏꯅ ꯇꯥꯏꯌꯦꯕ
ꯑꯣ ꯅꯨꯡꯁꯤꯠꯁꯨ ꯌꯥꯝ ꯅꯨꯡꯉꯥꯏꯌꯦ
ꯅꯪꯁꯨ ꯂꯩꯅꯤꯡꯕ꯭ꯔꯣ
ꯂꯥꯛꯀꯦ ꯑꯩꯈꯣꯏꯁꯨ ꯅꯣꯡꯃ
ꯍꯧꯖꯤꯛ ꯅꯣꯡ ꯁꯨꯒꯦ ꯇꯧꯏꯅꯦ ꯒ꯭ꯔꯨꯨꯝ ꯒ꯭ꯔꯨꯨꯝ ꯒ꯭ꯔꯨꯨꯝ ꯇꯧꯋꯤꯅꯦ
ꯅꯣꯡ ꯆꯨꯕꯅ ꯐꯠꯇ꯭ꯔꯣ ꯑꯩꯈꯣꯏꯗꯤ ꯁꯥꯏꯌꯦ
ꯌꯥꯝ ꯁꯥꯕ꯭ꯔꯅꯦ
ꯌꯥꯝ ꯁꯥꯕꯗꯤ ꯅꯠꯇꯦꯗ ꯑꯗꯨꯕꯨ ꯅꯣꯡꯃꯝꯗꯕ ꯑꯩꯈꯣꯏꯔꯣꯝꯗꯅ
ꯎꯝ ꯃꯁꯛꯁꯨ ꯐꯖꯕ ꯃꯥꯜ ꯐꯖꯕ ꯐꯖꯒꯗꯧꯕ ꯃꯥꯜꯂꯦꯗ
ꯀꯥꯔꯤ
ꯅꯈꯣꯟ ꯈꯣꯟꯖꯦꯜꯗꯨ ꯅꯨꯡꯉꯥꯏꯕ ꯃꯁꯥꯛꯁꯨ ꯐꯖꯔꯝꯒꯅꯤꯕ
ꯑꯃ ꯈꯪꯗꯕ ꯑꯃ ꯂꯩꯔꯤ ꯂꯩꯔꯤꯅꯦ ꯃꯈꯣꯟ ꯐꯖꯕ ꯃꯤ ꯁꯥꯛꯊꯤꯑꯁꯦ ꯅꯪ ꯈꯪꯗꯦ
ꯍꯧꯖꯤꯛ ꯃꯇꯝꯁꯦ ꯑꯗꯨ ꯆꯠꯅꯗ꯭ꯔꯦꯕ ꯆꯠ ꯆꯠꯅ ꯆꯠꯅꯥꯗ꯭ꯔꯦ ꯍꯣꯔꯦꯟ ꯑꯇꯣꯞꯄ ꯅꯝꯕꯔꯗ ꯇꯧꯔꯛꯀꯦ ꯅꯪꯉꯣꯟꯗ ꯅꯪꯒꯤ ꯅꯝꯕꯔꯗꯨ
ꯀꯔꯤ
ꯅꯪꯒꯤ ꯅꯝꯕ ꯅꯝꯕ ꯑꯇꯣꯞꯄꯗ
ꯍꯣꯏ ꯍꯣꯏ ꯇꯧꯔꯛꯑꯣ ꯇꯧꯔꯛꯑꯣ
ꯑꯁꯤꯗꯤ ꯑꯩꯒꯤ ꯐꯣꯟ ꯅꯠꯇꯦ ꯃꯥꯅ ꯀꯣꯜ ꯇꯧꯕ ꯌꯥꯝ ꯋꯥꯏ ꯍꯥꯏꯕꯒꯤ ꯑꯩ ꯇꯧꯔꯛꯄꯅꯦ
ꯑꯣ
ꯑꯩꯗꯤ ꯑꯗꯨꯝꯕ ꯑꯦꯞꯁꯇꯣ ꯄꯥꯏꯗꯦꯕ
ꯑꯩ ꯌꯥꯗ ꯎꯝ
ꯁꯪꯁꯨ ꯁꯪꯗꯦꯕ
ꯍꯣꯏ ꯍꯣꯏ ꯐꯥꯏꯗ ꯐꯣꯟ ꯄꯥꯏꯗꯕꯅ ꯌꯥꯝ ꯐꯕꯅꯦ ꯐꯣꯟ ꯄꯥꯏꯕꯁꯦ ꯌꯥꯝ ꯐꯠꯇꯕꯅꯦꯕ
ꯐꯣꯟꯗꯤ ꯄꯥꯏꯌꯦ
ꯅꯝꯕꯔ ꯐꯣꯔ ꯔꯥꯏꯠ ꯈꯪꯉꯦ ꯈꯪꯉꯦ ꯑꯩ ꯈꯪꯉꯦ ꯌꯥꯔꯦ